ꯑꯦ
ꯇꯔꯔꯕ
ꯑ ꯇꯥꯏꯔꯦ ꯇꯕ ꯆꯦꯗꯤ ꯇꯥꯏꯌꯦ ꯇꯥꯏꯌꯦ
ꯁꯦꯡꯅ ꯇꯥꯕ꯭ꯔꯣ
ꯑꯥ ꯇꯥꯔꯦ
ꯑꯣ ꯋꯥꯔꯤ ꯈꯔ ꯁꯥꯟꯅꯁꯦꯅ ꯇꯧꯕꯗꯤ ꯅꯪꯕꯨ ꯊꯕꯛ ꯁꯪꯒꯗ꯭ꯔꯣ
ꯁꯪꯉꯦ ꯋꯥꯔꯤ ꯁꯥꯟꯅꯁꯦ ꯋꯥꯔꯤꯒꯤ ꯋꯥꯗꯤꯦ ꯑꯗꯨꯝ
ꯑꯗꯨꯅꯤ ꯇꯧꯔꯤꯁꯦ ꯑꯗꯨ ꯅꯪꯕꯨ ꯀꯣꯏꯕꯒ ꯆꯠꯅꯤꯡꯕ꯭ꯔꯣ ꯑꯩꯗꯤ ꯀꯣꯏꯕ ꯆꯠꯄꯁ ꯅꯪꯁ ꯀꯔꯝꯕ ꯃꯐꯝꯗ ꯀꯣꯏꯕ ꯆꯠꯄꯅ ꯄꯥꯝꯒꯦꯕ ꯑꯏꯤꯡꯕ ꯃꯐꯝꯗ ꯀꯣꯏꯕ ꯆꯠꯄꯅ ꯄꯥꯝꯕ꯭ꯔꯥ ꯈꯔ ꯅꯠꯇ꯭ꯔꯒ ꯏꯁꯤꯡ ꯂꯩꯕ ꯃꯐꯝꯗ ꯀꯣꯏꯕ ꯆꯠꯄꯅ ꯄꯥꯝꯕ꯭ꯔꯥ ꯀꯔꯝꯕ ꯃꯐꯝꯗꯅ ꯀꯣꯏꯆꯠꯠꯇꯨ ꯄꯥꯡꯏꯦ
ꯎꯝ ꯏꯁꯤꯡ ꯂꯩꯕꯒꯨꯝꯕꯗ ꯆꯠꯂꯗꯤ ꯆꯠꯄꯅ ꯍꯦꯟꯅ ꯄꯥꯝꯃꯦ ꯍꯥꯏꯗꯤ ꯑꯇꯩ ꯃꯐꯝꯁꯤꯗꯤ ꯄꯥꯝꯃꯦ ꯍꯥꯏꯁꯦ ꯆꯠꯇꯤ ꯆꯠꯂꯨꯗ꯭ꯔꯤꯀꯣ ꯑꯃꯨꯛꯐꯥꯎ ꯑꯗꯣ ꯑꯇꯩ ꯃꯐꯝꯁꯤꯗꯤ ꯑꯗꯨꯝ ꯆꯠꯂ ꯂꯩꯔꯦꯕꯀꯣ ꯑꯗꯨꯝ ꯈꯔ ꯂꯝꯄꯥꯛꯀꯨꯝꯕꯗ ꯎ ꯋꯥ ꯈꯔ ꯍꯧꯕ ꯃꯐꯝ ꯑꯗꯨꯃꯥꯏꯅꯗꯤ ꯆꯠꯂꯦ ꯑꯗꯨꯗꯨꯒ ꯏꯁꯤꯡ ꯂꯩꯕꯁꯦ ꯑꯃꯐꯥꯎ ꯆꯠꯇ꯭ꯔꯤꯑꯕ ꯃꯤꯈꯩꯅ ꯁꯨꯝ ꯂꯩꯗꯅ ꯏꯁꯤꯡ ꯏꯁꯤꯡ ꯔ ꯖꯔꯒ ꯆꯦꯟꯕ ꯃꯐꯝꯗꯒ ꯑꯗꯨꯝ ꯊꯣꯡꯕ ꯑꯣꯏꯔꯣ ꯆꯥꯕ ꯑꯣꯏꯔꯣ ꯌꯥꯝ ꯃꯌꯥꯝ ꯇꯧꯅꯩꯗꯅꯀꯣ ꯑꯗꯨꯒꯨꯝꯕꯗꯣ ꯌꯥꯝ ꯑꯗꯨꯗꯣ ꯌꯥꯝ ꯍꯥꯏꯗꯤ ꯑꯩ ꯌꯥꯝ ꯌꯦꯡꯅꯤꯡꯕꯗꯣ ꯑꯗꯨꯗꯨꯅ ꯀꯃꯥꯏꯅ ꯇꯧꯧꯕꯅꯣ ꯍꯥꯏꯅ ꯌꯦꯡꯅꯤꯡꯕꯗꯣ
ꯑꯗꯨꯗꯤ ꯆꯞ ꯆꯥꯔꯦꯅꯦ ꯑꯩꯅ ꯍꯥꯏꯗꯣꯔꯤꯁꯤꯒ ꯑꯩꯁꯨ ꯑꯗꯨꯃꯥꯏꯅ ꯑꯗꯨꯃꯥꯏꯅ ꯍꯟꯗꯛ ꯃꯌꯥꯝ ꯌꯥꯝꯅ ꯐꯣꯇꯣ ꯀꯩꯀꯩ ꯊꯥꯒꯠꯅꯔꯒ ꯍꯟꯗꯛ ꯆꯠ ꯆꯅꯕ ꯑꯩꯈꯣꯏꯒꯤ ꯇꯨꯔꯦꯟ ꯇꯨꯔꯦꯟꯄꯥꯟꯗ ꯑꯩꯈꯣꯏꯒꯤ ꯆꯥꯛ ꯊꯣꯡꯉ ꯈꯣꯠꯂꯒ ꯆꯠꯄꯗꯣ ꯑꯩꯈꯣꯏ ꯄꯤꯛꯅꯤꯛ ꯆꯠꯄ ꯍꯥꯏꯗꯣꯏꯔꯥ ꯑꯗꯨꯃꯥꯏꯅ ꯆꯥꯛ ꯆꯥꯅꯕꯗꯣ ꯑꯗꯨ ꯑꯃ ꯆꯥꯛ ꯆꯥꯕ ꯆꯠꯁꯤ ꯈꯣꯠꯁꯤ ꯑꯗꯨꯗ ꯅꯪꯁꯨ ꯌꯥꯎꯅꯤꯡꯕ꯭ꯔꯥ ꯈꯣꯠꯄ꯭ꯔꯥꯅ ꯍꯪꯒꯦꯅ ꯑꯗꯨꯃꯥꯏꯅ ꯇꯧꯔꯛꯏꯅꯦ ꯇꯧꯔꯛꯏꯁꯦ ꯑꯗꯣ
ꯑꯦ ꯌꯥꯏꯦ ꯆꯦ ꯑꯗꯨꯗꯤ
ꯍꯜꯂꯣ
ꯑ ꯇꯥꯕ ꯃꯈꯣꯟꯗꯣ ꯁꯨꯝ ꯆꯤꯆꯦꯗꯣ ꯁꯨꯝ ꯁꯨꯝ ꯄꯤꯛꯊꯈꯤꯕꯀꯣ ꯉꯁꯥꯏ ꯍꯧꯅ ꯇꯥꯔꯝꯃꯦꯕ
ꯑꯣ ꯑꯣ ꯍꯧꯖꯤꯛ ꯍꯧꯖꯤꯛ ꯁꯤ ꯁꯨꯃꯥꯏꯅ ꯉꯥꯡꯕ ꯁꯦꯡꯅ ꯇꯥꯎꯔ
ꯕꯨꯗꯤ ꯍꯧꯔ ꯇꯥꯔꯦ
ꯑꯗꯨꯗꯤ ꯑꯩ ꯑꯃꯨꯛꯀ ꯍꯪꯉꯛꯑꯒꯦꯀꯣ ꯍꯥꯏꯗꯤ ꯅꯪꯁꯤ ꯑꯩꯈꯣꯏ ꯄꯤꯛꯅꯤꯛ ꯑꯃ ꯁꯨꯃꯥꯏꯅ ꯃꯌꯥꯝ ꯆꯥꯛ ꯆꯥꯅꯕ ꯈꯣꯠꯄꯁꯤ ꯇꯨꯔꯦꯟꯄꯥꯟꯁꯤꯗ ꯆꯠꯂꯒ ꯆꯥꯛ ꯆꯥꯅꯁꯦ ꯈꯣꯠꯁꯦꯅ ꯍꯥꯏꯔꯒ ꯑꯗꯨꯃꯥꯏꯅ ꯇꯧꯕꯅꯦ ꯆꯥꯛ ꯆꯥꯅꯕ ꯆꯠꯄ ꯈꯣꯠꯄ ꯍꯥꯏꯁꯤꯗꯤ ꯏꯊꯟꯗ ꯑꯩꯈꯣꯏ ꯃꯤ ꯑꯃꯅꯤ ꯑꯗ ꯆꯠꯂꯗꯤ ꯅꯨꯡꯉꯥꯏꯇꯦꯗꯅ ꯃꯤ ꯈꯔ ꯌꯥꯝꯅ ꯆꯠꯂꯗꯤ ꯑꯗꯨꯃꯥꯏꯅ ꯅꯨꯡꯉꯥꯏꯗꯅ ꯑꯗꯨꯅ ꯅꯪꯁꯨ ꯆꯠꯄ ꯌꯥꯎꯅꯤꯡꯕ꯭ꯔꯥ ꯅꯪ ꯊꯕꯛ ꯏꯪꯈꯥꯡ ꯁꯪꯒꯗ꯭ꯔꯥ ꯈꯣꯠꯀꯗ꯭ꯔꯅ ꯍꯪꯒꯦꯅ ꯑꯩꯁꯦ ꯐꯣꯟ ꯇꯧꯔꯛꯏꯅꯤꯅꯦ
ꯑꯥ ꯁꯪꯅꯤꯌꯦ ꯆꯠꯄꯩꯗꯤ ꯑꯗꯨꯝ ꯁꯪꯅꯤꯌꯦ ꯍꯥꯏꯗꯤ ꯈꯔ ꯃꯇꯝꯗꯣ ꯑꯗꯨꯝ ꯍꯥꯏꯔꯛꯑꯣ ꯁꯤꯆꯟ ꯆꯠꯀꯗꯕꯗꯣ ꯑꯗꯨꯀꯥꯟꯗ ꯑꯗꯨꯝ ꯆꯠꯃꯤꯟꯅꯔꯁꯦ ꯑꯩꯁꯨ ꯑꯗꯨꯝ ꯌꯥꯎꯒꯦ ꯍꯥꯏꯕꯗꯤ ꯑꯗꯨ ꯑꯗꯨꯒꯨꯝꯕꯗꯣ ꯑꯃꯨꯛꯐꯥꯎ ꯆꯠꯇ꯭ꯔꯤꯕꯅꯤꯅ ꯑꯩꯈꯣꯏ ꯇꯤꯟꯅꯔꯤ ꯃꯈꯩꯁꯤꯁꯨꯅꯦꯀꯣ ꯑꯗꯨꯏ ꯃꯐꯝꯗꯨꯒꯨꯝꯕꯗꯗꯤ ꯆꯠꯁꯦꯅ ꯄꯥꯛ ꯍꯧꯅꯔꯛꯇꯦꯕ ꯑꯗꯣ ꯃꯣꯏꯁꯨꯦ ꯊꯕꯛꯁꯨ ꯌꯥꯝ ꯆꯤꯟꯕ ꯑꯗꯨꯗꯨꯅꯅꯦ ꯑꯗꯨꯝ ꯍꯥꯏꯗꯤ ꯎ ꯌꯥꯝ ꯐꯔꯦ ꯆꯆꯦ ꯑꯣꯏꯅ ꯍꯪꯉꯛꯏꯁꯦ ꯆꯠꯂꯗꯤ ꯑꯗꯨꯝ ꯍꯧꯖꯤꯛꯀꯤ ꯏꯁꯤꯡꯒꯕ ꯈꯔ ꯂꯩꯕ ꯃꯐꯝ ꯑꯗꯩꯗꯤ ꯎ ꯋꯥꯒꯁꯨ ꯈꯔ ꯍꯧꯕ ꯑꯗꯨꯃꯥꯏꯅ ꯇꯧꯕꯗ ꯑꯣꯏꯅ ꯆꯠꯁ
ꯍꯣꯏ ꯑꯗꯨ ꯆꯠꯁꯦ ꯑꯗꯣ ꯃꯐꯝꯁꯦ ꯑꯩꯈꯣꯏꯁꯦ ꯑꯅꯤ ꯑꯍꯨꯝꯒꯨꯝꯕ ꯑꯗꯨꯃꯥꯏꯅ ꯆꯠꯁꯦ ꯍꯥꯏꯗꯤ ꯍꯧꯖꯤꯛ ꯀꯥꯂꯦꯟ ꯊꯥꯒꯤ ꯃꯇꯝꯅꯤꯅ ꯍꯧꯖꯤꯛꯇꯤ ꯅꯨꯃꯤꯠꯇꯤꯁꯨ ꯌꯥꯝꯅ ꯁꯥꯡꯉꯤꯗꯅ ꯑꯗꯨꯅ ꯃꯐꯝ ꯑꯃꯗ ꯁꯨꯝ ꯂꯩꯁꯤꯟꯕ ꯍꯥꯏꯗꯨꯁꯨ ꯑꯩꯈꯣꯏꯁꯨ ꯅꯨꯡꯉꯥꯏꯔꯣꯏ ꯑꯗꯣ ꯉꯟꯅ ꯑꯗꯨꯝ ꯆꯠꯈ꯭ꯔꯁꯦ ꯑꯩꯈꯣꯏ ꯆꯠꯄꯁꯦ ꯑꯗꯨꯒ ꯄꯤꯛꯀꯗꯕ ꯅꯨꯃꯤꯠꯁꯤ ꯃꯊꯪ ꯍꯞꯇꯥꯗ ꯑꯗꯨꯃꯥꯏꯅ ꯆꯠꯂꯁꯦ ꯍꯟꯗꯛ ꯍꯞꯇꯥꯁꯤꯗꯤ ꯁꯨꯝ ꯌꯦꯡꯕꯗ ꯑꯩꯈꯣꯏꯒꯤ ꯅꯣꯡ ꯈꯔ ꯂꯩꯅ ꯑꯗꯨꯃꯥꯏꯅ ꯎꯠꯂꯦꯕꯀꯣ ꯑꯩꯈꯣꯏꯒꯤ ꯋꯦꯗꯔꯁꯤꯒꯤ ꯌꯦꯡꯕ ꯃꯇꯝꯗ ꯑꯗꯨꯅ ꯃꯊꯪ ꯍꯞꯇꯥꯁꯤꯗꯤ ꯑꯩꯈꯣꯏ ꯅꯨꯡꯁꯥ ꯁꯥꯔꯒ ꯌꯥꯝꯅ ꯅꯨꯡꯉꯥꯏꯕ ꯑꯗꯨꯃꯥꯏꯅ ꯄꯤꯛꯅꯤꯛ ꯋꯦꯗꯔꯗ ꯂꯩꯌꯦꯕꯀꯣ ꯑꯗꯨꯅ ꯑꯗꯨꯗ ꯑꯣꯏꯅ ꯆꯠꯂꯁꯤ ꯑꯗꯨ ꯅꯪ ꯃꯊꯪ ꯍꯞꯇꯥꯗꯤ ꯅꯪ ꯊꯕꯛ ꯂꯩꯕ꯭ꯔꯣ ꯅꯪ ꯃꯊꯪ ꯍꯞꯇꯥ ꯊꯕꯛ ꯂꯩ ꯈꯣꯠꯂꯦꯗꯤ ꯍꯥꯏꯔꯛꯀꯅꯨꯀꯣ
ꯊꯕꯛꯀꯤ ꯊꯕꯛ ꯂꯩꯇꯦ ꯍꯟꯗ ꯍꯟꯗꯛ ꯍꯞꯇꯥꯁꯤꯗ ꯑꯗꯨꯝ ꯂꯣꯏꯁꯟꯅꯕ ꯇꯧꯔꯒꯦ ꯃꯊꯪꯗ ꯆꯠꯁꯦ ꯍꯥꯏꯔꯗꯤ ꯑꯗꯨꯝ ꯍꯥꯏꯗꯤ ꯑꯗꯨꯒꯨꯝꯕꯗꯨꯗꯤ ꯁꯪꯍꯟꯕ ꯌꯥ ꯀꯣꯟꯠꯇꯦꯗꯅ ꯍꯥꯏꯗꯤ ꯄꯥꯛ ꯄꯥꯛ ꯆꯠꯀꯦꯁꯨ ꯐꯪꯉꯔꯣꯏꯗꯅ ꯍꯈꯣꯏ ꯑꯗꯨꯗꯨꯅ ꯃꯌꯥꯝ ꯄꯣꯜꯂꯤ ꯀꯥꯟꯗ ꯑꯩꯁꯨ ꯌꯥꯎꯍꯧꯔꯒꯦ
ꯍꯣꯏ ꯃꯥꯅꯦ ꯑꯗꯨꯅꯤ ꯅꯪꯒꯤ ꯊꯕꯛꯁꯤꯡꯗꯨꯣ ꯍꯟꯗꯛ ꯂꯣꯏꯁꯨ ꯂꯣꯞꯄꯂꯞ ꯍꯟꯗꯛ ꯍꯞꯇꯥꯗ ꯑꯗꯨꯒ ꯈꯔ ꯃꯥꯡꯖꯧꯅꯅ ꯍꯥꯏꯔꯛꯏ ꯍꯥꯏꯔꯛꯏꯁꯤꯁꯨ ꯊꯕꯛ ꯂꯩꯔꯝꯃꯁꯨ ꯀꯩꯗꯧꯔꯝꯃꯁꯨ ꯁꯤꯟꯗꯣꯛ ꯁꯤꯟꯖꯤꯟ ꯇꯧꯕ ꯍꯥꯏꯕꯗꯣ ꯌꯥꯅꯕꯅꯤ ꯇꯧꯔꯤꯁꯦ ꯑꯗꯨꯣ ꯌꯥꯝꯅ ꯍꯦꯟꯅ ꯁꯣꯟꯊꯔꯒ ꯆꯠꯄꯁꯨ ꯐꯠꯇꯦ ꯍꯥꯏꯗꯤ ꯁꯣꯟꯊꯔꯗꯤ ꯍꯦꯟꯅ ꯊꯕꯛ ꯁꯣꯟꯊꯕꯩ ꯊꯕꯛ ꯑꯃꯨꯛ ꯂꯥꯛꯀꯅꯤ ꯑꯗꯨꯗꯨꯅ ꯍꯟꯗꯛ ꯅꯪ ꯇꯧꯒꯗꯕꯁꯤꯡꯗꯨꯁꯨ ꯂꯣꯏꯁꯤꯜꯂꯣ ꯑꯗꯨꯃꯥꯏꯅ ꯑꯗꯒꯤ ꯑꯩꯈꯣꯏ ꯆꯠꯃꯤꯟꯅꯒꯗꯕ ꯑꯇꯣꯞꯄꯁꯤꯡꯗꯨꯁꯨ ꯃꯣꯏꯁꯨ ꯊꯕꯛ ꯏꯪꯈꯥꯡ ꯈꯔ ꯑꯗꯨꯃꯥꯏꯅ ꯂꯣꯏꯁꯤꯟꯅꯒꯦ ꯈꯣꯠꯀꯦꯅ ꯑꯗꯨꯃꯥꯏꯅ ꯍꯥꯏꯔꯛꯑꯦ ꯑꯗꯣ ꯃꯐꯝ ꯑꯃꯅꯤꯗ ꯆꯠꯂꯁꯦ ꯑꯗꯨꯃꯥꯏꯅ ꯑꯗꯣ ꯑꯩꯈꯣꯏꯒꯤ ꯅꯪꯅ ꯍꯧꯖꯤꯛ ꯍꯧꯖꯤꯛ ꯍꯥꯏꯕ ꯑꯩꯈꯣꯏꯒꯤ ꯆꯤꯡ ꯂꯩꯕꯒꯨꯝꯕ ꯑꯗꯩ ꯆꯤꯡ ꯂꯩꯔꯒ ꯑꯩꯈꯣꯏꯒꯤ ꯑꯁꯪ ꯑꯃꯥꯟ ꯑꯣꯏꯕ ꯃꯐꯝ ꯑꯗꯒꯤ ꯇꯨꯔꯦꯟ ꯃꯄꯥꯟ ꯑꯣꯏꯔꯒ ꯆꯥꯛ ꯆꯥꯕꯗꯅ ꯑꯗꯨꯗ ꯆꯥꯔꯁꯦ ꯑꯗꯨꯃꯥꯏꯅ ꯇꯧꯔꯁꯦ ꯑꯗ ꯅꯪꯗꯤ ꯆꯥꯛ ꯌꯦꯟꯁꯥꯡ ꯊꯣꯡꯕ ꯈꯣꯠꯄꯗꯤ ꯍꯩꯒꯗ꯭ꯔꯣ ꯅꯪꯕꯨ ꯁꯤꯡꯗ ꯊꯣꯡꯕꯗꯤ ꯑꯣꯏꯗꯣꯏ ꯑꯣꯏꯗꯣꯏꯖꯥꯠꯂꯥ ꯅꯠꯇ꯭ꯔꯒꯅ ꯒ꯭ꯌꯥꯁꯇ ꯊꯣꯡꯕꯅ ꯐꯗꯣꯏꯖꯥꯠꯂꯥ ꯑꯩꯈꯣꯏꯁꯤꯕꯣ ꯅꯪ ꯍꯥꯏꯐꯦꯠꯇꯪ ꯍꯥꯏꯔꯛꯑꯣꯅꯦ
ꯃꯐꯝꯗꯣ ꯈꯪꯗꯦ ꯂꯩꯔꯝꯗꯣꯏꯕ ꯃꯐꯝꯗꯣ ꯎ ꯂꯩ ꯅꯨꯡꯁꯤꯠꯀꯨꯝꯕ ꯃꯌꯥꯝ ꯁꯦꯠꯂꯗꯤ ꯁꯤꯡꯅ ꯊꯣꯡꯕ ꯍꯥꯏꯁꯦ ꯃꯩꯈꯨ ꯀꯩꯀꯥ ꯀꯥꯔꯒ ꯅꯨꯡꯉꯥꯏꯔꯣꯏꯗꯣꯏꯅꯦꯕ ꯊꯣꯡꯉꯤꯕꯗꯨꯗꯁꯨꯀꯣ ꯑꯗꯨꯗꯨꯅ ꯁꯤꯡ ꯆꯥꯛꯄ ꯆꯥꯛꯗꯕ ꯑꯗꯨ ꯃꯌꯥꯝ ꯂꯩꯔꯅꯤ ꯑꯗꯨꯅ ꯒ꯭ꯌꯥꯁꯇ ꯇꯧꯔꯒ ꯊꯣꯡꯕꯗꯣ ꯑꯃꯔ ꯑꯗꯨ ꯗꯣꯀꯥꯔ ꯑꯣꯏꯔꯦ ꯑꯗꯨꯃꯥꯏꯅ ꯇꯧꯔꯒ ꯑꯗꯨꯒꯨꯝꯕ ꯄꯨꯔꯒ ꯑꯗꯨꯗ ꯊꯣꯡꯉꯒꯗꯤ ꯍꯦꯟꯅ ꯅꯨꯡꯉꯥꯏꯗꯣꯏ ꯃꯥꯟꯗ꯭ꯔꯣꯁꯦ
ꯍꯣꯏ ꯃꯥꯅꯤ ꯆꯨꯝꯃꯤ ꯕꯔꯅꯔꯅꯤ ꯅꯪꯅ ꯍꯥꯏꯔꯤꯗꯣ ꯕꯔꯅꯔꯗꯨ ꯄꯨꯔꯒ ꯁꯤꯂꯤꯟꯗꯔ ꯄꯨꯔꯒ ꯑꯗꯨꯃꯥꯏꯅ ꯊꯣꯡꯉꯒ ꯆꯥꯔꯕꯗꯤ ꯊꯕꯛꯄꯨꯗꯤ ꯌꯥꯝꯅ ꯁꯝꯃꯦ ꯑꯗꯨꯗꯨꯒ ꯍꯥꯏꯗꯤ ꯑꯩꯈꯣꯏ ꯁꯤꯡ ꯄꯨꯊꯣꯛ ꯄꯨꯁꯤꯟ ꯍꯥꯏꯁꯤꯗꯤ ꯁꯤꯡꯗ ꯑꯃꯨꯛ ꯃꯩ ꯆꯥꯛꯎ ꯌꯥꯕ ꯌꯥꯎꯒꯅꯤ ꯌꯥꯗꯕ ꯌꯥꯎꯒꯅꯤ ꯑꯇꯩ ꯁꯤꯡꯗ ꯊꯣꯡꯕ ꯍꯥꯏꯁꯤꯗꯤ ꯂꯨꯏꯗꯅ ꯍꯥꯏꯗꯤ ꯃꯩꯗꯨ ꯀꯟꯈꯠꯈ꯭ꯔꯗꯤ ꯑꯃꯨꯛ ꯑꯗꯨꯃꯥꯏꯅ ꯏꯟꯁꯥꯡꯗꯨ ꯀꯥꯗꯣꯔꯤꯅꯤ ꯑꯗꯒꯤ ꯃꯩꯗꯨ ꯋꯥꯠꯄ ꯇꯥꯔꯒꯁꯨ ꯐꯖꯅ ꯆꯥꯛꯇꯕ ꯇꯥꯔꯒꯁꯨ ꯑꯃꯨꯛ ꯏꯟꯁꯥꯡꯗꯣ ꯍꯥꯎꯔꯣꯏꯗ꯭ꯔꯤꯅꯤ ꯑꯗꯨꯗꯨꯅ ꯁꯤꯂꯤꯟꯗꯔꯗ ꯑꯗꯨꯃꯥꯏꯅ ꯊꯣꯡꯕꯅꯁꯨ ꯐꯔꯅꯦꯅ ꯈꯜꯂꯦ ꯇꯧꯔꯤꯁꯦ ꯑꯗꯨ ꯆꯥꯛꯁꯤꯗꯤ ꯑꯥꯗ ꯊꯣꯡꯕꯅ ꯐꯗꯣꯏꯔꯥ ꯅꯠꯇ꯭ꯔꯒꯅ ꯍꯥꯏꯗꯤ ꯊꯣꯡꯗꯣꯛꯑꯒ ꯄꯨꯕꯅ ꯐꯗꯣꯏꯔꯥ ꯀꯔꯤ ꯈꯜꯂꯤ ꯑꯗꯨꯗꯤꯅꯪ
ꯆꯥꯛꯁꯤꯗꯤ ꯌꯨꯝꯗꯒꯤ ꯊꯣꯡꯉꯒ ꯄꯨꯕꯅ ꯐꯗꯣꯏ ꯃꯥꯜꯂꯦ ꯍꯥꯏꯗꯤ ꯑꯅꯤ ꯑꯅꯤ ꯊꯣꯡꯗꯣꯏꯅꯤꯅ ꯏꯟꯖꯥꯡꯁꯨ ꯑꯃꯨꯛ ꯊꯣꯡ ꯆꯥꯛꯁꯨ ꯑꯃꯨꯛ ꯊꯣꯡ ꯑꯗꯣ ꯑꯅꯤꯃꯛ ꯊꯣꯡꯉꯗꯤ ꯑꯃꯨꯛꯁꯨ ꯊꯦꯡꯕ ꯍꯥꯏꯕ ꯑꯃꯁꯨ ꯂꯥꯛꯀꯅꯤ ꯑꯗꯩꯗꯤ ꯑꯗꯨꯝ ꯆꯥꯛꯁꯦ ꯊꯣꯡꯉꯒ ꯌꯨꯝꯗ ꯊꯣꯡꯉꯒ ꯄꯨꯕꯗꯗꯤ ꯐꯥꯗꯣꯏꯅꯦ ꯏꯟꯖꯥꯡ ꯈꯛꯇ ꯉꯥꯗ ꯁꯦꯝꯃꯨꯒ ꯑꯗꯨꯝ ꯁꯔꯥꯠꯀꯨꯝꯕ ꯀꯩꯒꯨꯝꯕ ꯂꯩꯗꯅ ꯑꯊꯇꯩ ꯑꯊꯩ ꯑꯗꯨꯒꯨꯝꯕꯗꯨꯁꯨ ꯑꯥꯗ ꯇꯧꯔꯒ ꯑꯗꯨꯃꯥꯏꯅ ꯍꯥꯏꯔꯗꯤ ꯍꯦꯟꯅ ꯍꯥꯎꯅꯤ ꯑꯗꯨꯒ ꯑꯩꯈꯣꯏ ꯄꯤꯛꯅꯤꯛ ꯆꯠꯄ ꯍꯥꯏꯔꯒ ꯑꯩꯈꯣꯏ ꯃꯃꯥꯡꯗꯅꯦꯀꯣ ꯑꯩꯅ ꯀ꯭ꯂꯥꯁ ꯀꯌꯥꯅꯣ ꯑꯃ ꯀꯥꯔꯤ ꯀꯥꯟꯗ ꯆꯠꯈ꯭ꯔꯦꯕ ꯆꯠꯂꯤꯕ ꯃꯐꯝꯁꯦ ꯌꯥꯝ ꯅꯨꯡꯗꯤ ꯅꯨꯡꯉꯥꯏꯕ ꯃꯐꯝ ꯑꯣꯏꯗꯣꯏꯅꯦ ꯑꯗꯣ ꯅꯨꯡꯁꯥꯁꯨ ꯁꯥꯗꯕꯤ ꯑꯗꯩꯗꯤ ꯅꯣꯡꯁꯨ ꯈꯔ ꯈꯔ ꯃꯥꯡꯕꯤ ꯑꯗꯨꯝ ꯌꯥꯝ ꯌꯣꯡꯆꯥꯛꯅꯕ ꯌꯣꯡꯆꯥꯛꯅꯕ ꯋꯦꯗꯔ ꯍꯥꯏꯗꯨꯗꯤ ꯑꯣꯏꯈꯤꯗꯦꯕꯀꯣ ꯑꯗꯨꯝ ꯀꯥꯟꯗꯣ ꯑꯗꯨ ꯆꯥꯛꯁꯤꯁꯨ ꯃꯐꯝꯁꯤꯗ ꯊꯣꯡꯗꯣꯏꯅꯦꯕꯀꯣ ꯊꯣꯡꯉꯦ ꯑꯗꯨꯗꯨꯒ ꯏꯟꯁꯥꯡꯁꯤꯗꯅꯦ ꯀꯩ ꯍꯥꯏꯅꯤ ꯃꯩ ꯃꯩ ꯃꯅꯥꯛꯇ ꯏꯁꯤꯡꯅ ꯇꯧꯔꯒ ꯃꯩ ꯊꯣꯡꯕꯒꯤꯅꯦ ꯃꯩꯈ ꯈꯨꯁꯨ ꯈꯨꯕꯒꯤ ꯑꯗꯩꯗꯤ ꯃꯅꯥꯛꯇꯨꯗꯁꯨ ꯆꯪꯅꯤꯡꯗꯕꯤ ꯑꯗꯨꯃꯥꯏꯅ ꯇꯧꯅꯕꯒꯤ ꯃꯤꯈꯩꯁꯦ ꯌꯦꯟꯁꯥꯡ ꯊꯣꯡꯕꯗ ꯌꯦꯟ ꯊꯣꯡꯕꯅꯦꯕ ꯌꯦꯟ ꯊꯣꯡꯕꯁꯦ ꯀꯥꯔ ꯆꯥꯈꯤꯌꯦ ꯈꯪꯕ꯭ꯔꯥ ꯑꯗꯨꯗ ꯑꯗꯨꯒꯤ ꯃꯐꯝꯗꯣ ꯍꯦꯛ ꯐꯠꯂꯛꯄꯒꯅꯦ ꯑꯩꯈꯣꯏꯁꯦ ꯌꯦꯟ ꯑꯈꯥꯕꯗꯣ ꯍꯥꯏꯔꯒ ꯑꯗꯨꯝ ꯑꯗꯨꯃꯥꯏꯅ ꯅꯤꯡꯁꯤꯡꯅꯩ ꯍꯥꯏꯁꯤꯅꯦ ꯍꯧꯖꯤꯛ ꯐꯥꯎꯕ ꯍꯥꯏꯗꯤ ꯌꯥꯝ ꯋꯥꯈꯤꯑꯕ ꯁꯤꯡꯗ ꯊꯣꯡꯈꯤꯕꯗꯣ ꯑꯗꯨꯅ ꯒ꯭ꯌꯥꯁꯇ ꯑꯣꯏꯅ ꯏꯟꯁꯥꯡꯗꯣ ꯈꯛꯇꯪ ꯊꯣꯡꯕꯅ ꯁꯝꯁꯨ ꯁꯝꯗꯣꯏꯅꯦ ꯊꯕꯛꯁꯨ ꯌꯥꯝꯃꯣꯏꯗꯣꯏꯅꯦ ꯊꯣꯡꯕ ꯃꯤꯗꯁꯨ ꯋꯥꯔꯣꯏꯗꯣꯏꯅꯤꯗꯅꯁꯦ
ꯍꯣꯏ ꯍꯣꯏ ꯆꯨꯝꯃꯤ ꯑꯩꯁꯨ ꯑꯗꯨꯝꯥꯏꯅ ꯈꯟꯕꯅꯦ ꯍꯥꯏꯗꯤ ꯆꯥꯛꯁꯨ ꯏꯟꯖꯥꯡꯁꯨ ꯑꯃꯨꯛ ꯊꯣꯡꯕ ꯍꯥꯏꯁꯦ ꯑꯩꯈꯣꯏꯒꯤ ꯑꯩꯈꯣꯏꯗ ꯊꯕꯛ ꯑꯃ ꯑꯣꯏꯅꯅꯦꯕ ꯑꯗꯒꯤ ꯆꯥꯛ ꯍꯥꯎꯇ꯭ꯔꯒꯗꯤ ꯑꯃꯨꯛ ꯏꯟꯖꯥꯡꯁꯨ ꯍꯥꯎꯔꯣꯏꯗ꯭ꯔꯤꯅꯦꯕ ꯑꯗꯨꯅ ꯆꯥꯛꯇꯨꯗꯤ ꯌꯨꯝ ꯌꯨꯝꯗꯒꯤ ꯏꯁꯥꯗꯒꯤ ꯇꯤꯐꯤꯟꯗ ꯅꯝꯃ ꯄꯨꯅꯔꯛꯑꯦꯗꯅ ꯈꯔ ꯈꯔ ꯍꯦꯟꯖꯤꯟꯅ ꯑꯗꯨꯝ ꯄꯨꯅꯔꯛꯑꯒ ꯃꯤ ꯑꯃꯅ ꯃꯤ ꯑꯅꯤꯒꯤ ꯆꯥꯛ ꯄꯨꯔꯛꯄ ꯍꯥꯏꯁꯤ ꯀꯩꯁꯨ ꯅꯠꯇꯦꯗꯅ ꯈꯤꯇꯪ ꯍꯦꯟꯅ ꯍꯦꯟꯅ ꯑꯗꯨꯃꯥꯏꯅ ꯄꯨꯅꯔꯛꯄꯗ ꯑꯗꯨꯝ ꯑꯣꯛꯀꯅꯤꯗꯅ ꯑꯗꯒꯤ ꯏꯟꯖꯥꯡꯗꯨꯁꯨ ꯑꯇꯣꯞꯄ ꯃꯊꯦꯜ ꯈꯔ ꯀꯩ ꯈꯔꯁꯨ ꯑꯗꯨꯃꯥꯏꯅ ꯊꯣꯛꯁꯦꯅ ꯍꯥꯏꯔꯤꯕꯅꯤꯅ ꯑꯗꯨꯅ ꯆꯥꯛꯇꯨꯅ ꯑꯗꯨꯃꯥꯏꯅ ꯄꯨꯅꯔꯛꯑꯒ ꯏꯟꯖꯥꯡꯗꯨ ꯈꯛꯇꯪ ꯑꯗꯨꯃꯥꯏꯅ ꯑꯥꯗ ꯍꯥꯟꯅ ꯊꯣꯡꯉꯁꯦ ꯑꯗꯣ ꯃꯊꯦꯜꯁꯤꯗꯤ ꯀꯔꯤ ꯀꯔꯤ ꯊꯣꯡꯕꯅ ꯐꯩ ꯀꯔꯤ ꯀꯔꯤ ꯊꯣꯡꯕꯅ ꯈꯔ ꯆꯥꯟꯅꯒꯗꯕ ꯃꯥꯜꯂꯤ ꯁꯨꯝ ꯃꯄꯥꯟꯗ ꯆꯥꯕꯁꯦꯅ ꯉꯥꯏꯐꯦ ꯈꯤꯇꯪ ꯈꯪꯒꯗ꯭ꯔꯥ
ꯃꯆꯖ ꯑꯗꯨꯝ ꯆꯠꯊꯣꯛꯀꯥꯟꯅ ꯆꯥꯅꯕꯁꯤꯗꯤ ꯑꯗꯨꯝ ꯌꯦꯟꯁꯤꯗꯤ ꯑꯗꯨꯝ ꯏꯆꯥꯟꯅ ꯆꯥꯅꯔꯦꯗꯅ ꯑꯣ ꯈꯪꯗꯦꯅꯦ ꯍꯥꯏꯗꯤ ꯆꯠꯃꯤꯟꯅꯗꯣꯔꯤꯕ ꯃꯤꯈꯩꯗꯨꯅ ꯌꯦꯟꯁꯦ ꯄꯥꯝꯃꯤ ꯍꯥꯏꯕ ꯌꯥꯎꯅꯤ ꯌꯦꯟꯗꯨꯗꯤ ꯆꯥꯝꯃꯜꯂꯦꯒꯨꯝꯕ ꯑꯗꯨꯗꯨꯅ ꯆꯥꯅꯤꯡꯗ꯭ꯔꯦ ꯠꯇ꯭ꯔꯦ ꯍꯥꯏꯔꯛꯇꯣꯏꯔ ꯑꯗꯨꯒꯤ ꯃꯌꯥꯝ ꯄꯨꯟꯅ ꯈꯟꯅꯔꯒ ꯍꯥꯏꯅꯕ ꯇꯥꯏꯌꯦ ꯑꯗꯨꯝ ꯑꯗꯨꯒꯤꯁꯦ ꯅꯠꯇ꯭ꯔꯅꯦ
ꯍꯣꯏ ꯃꯥꯅꯤ ꯃꯥꯅꯤ ꯆꯨꯝꯃꯤ ꯑꯗꯨꯕꯨꯗꯤ ꯏꯕꯥꯅꯤ ꯈꯛꯇꯪ ꯆꯠꯀ ꯇꯧꯕꯗꯤ ꯅꯠꯇꯕꯅꯤꯅ ꯃꯌꯥꯝꯒꯤ ꯃꯣꯠꯁꯨ ꯇꯥꯒꯗꯕꯅꯤ ꯑꯗꯨꯕꯨ ꯑꯗꯨꯝ ꯌꯦꯟꯗꯤ ꯂꯣꯏꯅ ꯆꯥꯅꯕꯅꯤꯅ ꯌꯦꯟꯅꯟꯅ ꯑꯗꯨꯝ ꯏꯁꯝ ꯁꯝ ꯃꯅ ꯐꯔꯅꯤꯗ ꯌꯦꯟꯗꯣ ꯑꯩꯈꯣꯏꯒꯤ ꯕꯣꯏꯂꯔ ꯅꯠꯇꯕꯤꯗꯀꯣ ꯑꯩꯈꯣꯏ ꯃꯩꯇꯩ ꯌꯦꯟ ꯑꯩꯈꯣꯏ ꯌꯨꯝꯂꯛꯇ ꯂꯣꯏꯕꯗꯣ ꯑꯗꯨ ꯑꯣꯏꯅ ꯐꯖꯅ ꯇꯧꯔꯁꯦ ꯑꯗꯨꯒ ꯈꯥꯡꯖꯥꯎꯗ ꯊꯣꯡꯒꯗꯕꯅꯤꯅ ꯍꯥꯎꯅ ꯑꯗꯨꯏꯗꯣ ꯄꯤꯁ ꯈꯔ ꯈꯔ ꯆꯥꯎꯅ ꯆꯥꯎꯅ ꯀꯛꯑꯒ ꯐꯖꯅ ꯊꯣꯡꯉꯁꯦ ꯑꯗꯨꯗꯤ ꯃꯍꯤꯁꯨ ꯌꯥꯝꯅ ꯍꯥꯎꯕꯅꯤꯅ ꯆꯥꯛꯀ ꯂꯥꯝꯕꯒ ꯑꯩꯗꯤ ꯂꯣꯏꯅ ꯅꯤꯡꯁꯤꯡꯉꯛꯑꯦꯗ ꯇꯧꯔꯤꯁꯦ ꯑꯗꯨꯒ ꯑꯩꯈꯣꯏꯒꯤ ꯁꯂꯥꯠ ꯅꯠꯇ꯭ꯔꯒ ꯏꯔꯣꯝꯕꯁꯨ ꯇꯧꯔꯁꯤ ꯍꯧꯖꯤꯛꯇꯤ ꯑꯩꯈꯣꯏ ꯈꯥꯃꯦꯟꯁꯤꯟ ꯊꯕꯤꯁꯨ ꯃꯔꯥꯡ ꯀꯥꯏꯅ ꯊꯣꯛꯄ ꯃꯇꯝꯅꯤꯅ ꯑꯗꯨꯃꯥꯏꯅ ꯁꯂꯥꯠ ꯑꯃꯗꯨꯁꯨ ꯍꯥꯎꯅ ꯁꯦꯝꯃꯁꯤ ꯑꯗꯒꯤ ꯏꯔꯣꯝꯕꯗꯨ ꯇꯧꯁꯤ ꯍꯥꯏꯔꯁꯨ ꯇꯧꯁꯤ ꯏꯔꯣꯝꯕꯁꯤꯁꯨ ꯍꯧꯖꯤꯛꯁꯤ ꯑꯗꯨꯝ ꯄꯥꯟꯁꯨ ꯐꯖꯅ ꯃꯔꯥꯡ ꯀꯥꯏꯅ ꯐꯪꯕꯅꯤꯅ ꯄꯥꯟ ꯇꯧꯔꯁꯨ ꯌꯥꯏ ꯑꯗꯒꯤ ꯆꯝꯐꯨꯠ ꯑꯃꯁꯨ ꯇꯧꯁꯤ ꯆꯝꯐꯨꯠꯁꯤꯁꯨ ꯑꯩꯈꯣꯏꯒꯤ ꯍꯥꯎꯋꯤꯗꯅ ꯑꯗꯨꯝ ꯅꯪ ꯄꯥꯟꯒꯗꯤ ꯆꯥꯕ꯭ꯔꯣ ꯆꯥꯗꯕ꯭ꯔꯥ ꯇꯧꯕ꯭ꯔꯥ ꯀꯃꯥꯏꯅ ꯇꯧꯏꯤ
ꯄꯥꯟꯁꯦ ꯆꯥꯗꯤ ꯑꯗꯨꯝ ꯆꯥꯏ ꯑꯗꯣ ꯃꯥꯒꯤ ꯃꯇꯝ ꯃꯇꯝꯗ ꯈꯪꯗꯦ ꯅꯣꯡꯃꯝꯅ ꯌꯥꯒꯅꯤ ꯅꯣꯡꯃꯝꯅ ꯌꯥꯔꯣꯏ ꯇꯧꯕꯗꯣ ꯑꯗꯨꯃꯥꯏꯅ ꯇꯧꯋꯦ ꯑ ꯑꯅꯝꯕꯅꯗꯤ ꯌꯥꯏꯌꯦ ꯑꯗꯨꯝ ꯄꯥꯟꯁꯤ ꯄꯥꯟꯔꯣꯟꯕ ꯍꯧꯖꯤꯛ ꯃꯇꯝꯅꯤꯅ ꯑꯩꯩ ꯊꯥꯡꯖꯤꯡ ꯍꯥꯞꯄ ꯆꯥꯕꯒ ꯍꯥꯏꯅꯩꯗꯅ ꯅꯒ ꯊꯥꯡꯖꯤꯡ ꯍꯥꯏꯅꯩꯗꯅ ꯑꯗꯣ ꯊꯥꯡꯖꯤꯡ ꯍꯥꯞꯄꯕꯨꯕꯨꯗꯤ ꯎ ꯆꯥꯕꯗꯣ ꯌꯥꯝ ꯌꯦꯛꯄꯅꯦ ꯑꯗꯣ ꯎꯝ ꯃꯌꯥꯝ ꯄꯥꯝꯃꯅꯤ ꯊꯥꯡꯖꯤꯡꯗꯨꯒꯤ ꯃꯍꯥꯎꯗꯨꯁꯨ ꯂꯧꯔ ꯑꯗꯨꯝ ꯆꯥꯕ ꯌꯥꯏꯗꯅ ꯑꯩꯔꯣꯟꯗꯗꯤ ꯑꯗꯨꯝ ꯌꯥꯏ
ꯑꯣꯏꯌꯦ ꯑꯗꯨꯗꯤ ꯑꯩꯁꯨꯄꯥꯟ ꯏꯔꯣꯟꯕꯁꯤꯁꯨ ꯌꯥꯝꯅ ꯄꯥꯝꯃꯦꯕ ꯑꯩꯈꯣꯏ ꯎꯃꯣꯔꯣꯛ ꯎꯁꯤ ꯍꯥꯞꯄꯒ ꯐꯖꯅ ꯅꯣꯏꯈꯥꯏꯔꯒ ꯄꯥꯟ ꯏꯔꯣꯟꯝꯕꯁ ꯍꯥꯎꯋꯤꯗꯅ ꯑꯗꯣ ꯊꯥꯡꯖꯤꯡꯗꯨꯁꯨ ꯍꯣꯏ ꯊꯥꯡꯖꯤꯡꯗꯨꯅ ꯄꯥꯝꯃꯒꯅ ꯍꯥꯞꯄꯁ ꯄꯥꯝꯗ꯭ꯔꯒꯅ ꯑꯗꯨꯃꯥꯏꯅ ꯇꯧꯔꯁ ꯑꯗꯒꯤ ꯎꯃꯣꯔꯣꯛꯀ ꯃꯈꯟꯗ ꯀꯥꯂꯦꯖꯥꯗꯨꯃꯒꯁꯨ ꯃꯦꯜꯂ ꯑꯁꯤ ꯑꯗꯨꯁꯨ ꯍꯥꯎꯅꯤꯗꯅ
ꯍꯣꯏ ꯃꯊꯦꯜꯁꯦ ꯁꯨꯝ ꯁꯨꯝ ꯌꯥꯝ ꯊꯧꯔꯛꯇꯣꯔꯦꯀꯣ ꯏꯕꯥꯅꯤꯇꯪ ꯈꯟꯅꯕꯗ
ꯑꯩꯈꯣꯏꯅ ꯁꯤ ꯇꯧꯁꯦ ꯍꯥꯏꯔꯒ ꯍꯌꯦꯡ ꯑꯩꯈꯣꯏꯅ ꯁꯤꯟꯕꯅꯤꯅ ꯑꯗꯨꯝ ꯁꯤ ꯇꯧꯁꯦ ꯍꯥꯏꯔꯗ ꯃꯣꯏꯁꯨ ꯍꯣꯏꯔꯣꯏ ꯍꯥꯏꯔ ꯑꯗꯨꯅꯤ ꯀꯩꯅꯣ ꯃꯌꯥꯝ ꯇꯧꯔꯤꯁꯦ ꯑꯩꯈꯣꯏꯅ ꯍꯥꯎꯇꯅꯕ ꯄꯣꯠ ꯍꯋꯥꯏ ꯊꯣꯡꯕ ꯑꯃ ꯍꯥꯞꯁꯦ ꯑꯗꯒꯤ ꯑꯇꯣꯞꯄ ꯄꯛꯅꯔꯣꯏꯗꯕ ꯄꯣꯠ ꯑꯃ ꯍꯥꯞ ꯁꯦ ꯍꯥꯏꯕꯗꯤ ꯅꯠꯇꯕꯅꯤꯅ ꯃꯣꯏꯁꯨ ꯑꯗꯨꯝ ꯌꯥꯔꯛꯀꯅꯤꯗ ꯌꯦꯟ ꯊꯣꯡꯕꯗ ꯕꯣꯔꯥ ꯍꯥꯞꯁꯤ ꯄꯥꯄꯣꯔ ꯍꯥꯞꯁꯤ ꯍꯥꯏꯕꯗꯨꯗꯤ ꯑꯩꯈꯣꯏ ꯍꯥꯏꯕ ꯅꯠꯇꯦꯗꯅ ꯑꯗꯨꯅ ꯀ ꯀꯂꯦꯖꯥꯗꯣ ꯈꯔ ꯑꯦꯛꯁꯇ꯭ꯔꯥ ꯈꯔ ꯈ ꯂꯧꯈ꯭ꯔꯒ ꯑꯗꯨꯃꯥꯏꯅ ꯇꯧꯔꯁꯤ ꯇꯧꯔꯁꯤ ꯑꯗꯒꯤ ꯆꯝꯐꯨꯠꯇꯨ ꯆꯝꯐꯨꯠ ꯃꯄꯣꯠꯁꯤꯗꯤ ꯀꯔꯤꯅ ꯈꯔ ꯐꯒꯅꯤ
ꯆꯝꯐꯨꯠꯁꯦꯀꯣ ꯑꯗꯨꯝ ꯄꯤꯁꯁꯨ ꯀꯥꯏꯗꯅ ꯍꯥꯞ ꯌꯥꯕ ꯗꯁꯀꯨꯁꯇꯣ ꯑꯗꯨꯗꯨꯅ ꯍꯥꯎꯗꯣꯏ ꯃꯥꯜꯂꯦ ꯑꯩꯅ ꯁꯨꯝ ꯈꯟꯕꯗ ꯍꯥꯏꯗꯤ ꯑꯗꯨꯗꯨꯗꯤ ꯆꯤꯅꯤ ꯑꯣꯏ ꯊꯥꯛꯇ꯭ꯔꯁꯨ ꯀꯩꯗꯧꯗ꯭ꯔꯁꯨ ꯁꯝꯅ ꯆꯥꯔꯁꯨ ꯑꯗꯨꯝ ꯍꯥꯎꯋꯤꯗꯅ ꯑꯇꯣꯞꯄꯁꯤꯗꯤ ꯈꯪꯗꯦ ꯆꯦꯆꯦ ꯀꯩ ꯆꯥꯅꯤꯒꯤ ꯑꯇꯣꯞꯄꯗꯤ
ꯍꯣꯏ ꯍꯧꯖꯤꯛ ꯑꯗꯨꯝ ꯃꯌꯥꯟ ꯃꯌꯥꯟ ꯇꯧꯔꯁꯨ ꯌꯥꯔꯦ ꯗꯁꯀꯨꯁꯇꯨꯒ ꯒꯖꯔꯒꯨꯝꯕ ꯑꯗꯨꯝ ꯆꯝꯐꯨꯠ ꯐꯨꯠꯂꯁꯨ ꯌꯥꯔꯦ ꯑꯗꯒꯤ ꯑꯩꯗꯤ ꯕꯤꯠꯔꯨꯠꯇꯨꯁꯨ ꯍꯥꯎꯏꯤ ꯑꯗꯨꯝ ꯍꯤꯡꯅ ꯆꯥꯔꯁꯨ ꯆꯝꯐꯨꯠꯇ ꯑꯗꯨꯝ ꯍꯥꯞꯆꯩ ꯑꯗꯨꯕꯨ ꯍꯣꯏ ꯃꯌꯥꯟ ꯃꯌꯥꯟ ꯌꯥꯝꯃꯜꯂꯁꯨ ꯍꯥꯎꯔꯣꯏꯗꯕꯅꯤꯅ ꯑꯗꯨꯝ ꯍꯧꯖꯤꯛꯀꯤ ꯗ ꯏꯁ꯭ꯀꯨꯁꯇꯨ ꯈꯛꯇꯪ ꯊꯨꯝ ꯈꯔ ꯊꯥꯗꯔꯒ ꯆꯥꯕꯗ ꯌꯥꯝꯅ ꯍꯥꯎꯕꯅꯦ ꯑꯗꯨꯃꯥꯏꯅ ꯑꯗꯨꯝ ꯄꯜꯂꯁꯨ ꯌꯥꯅ ꯇꯧꯔꯤꯁꯦ ꯑꯗꯨ ꯅꯪ ꯊꯕꯛꯇꯤ ꯁꯪꯍꯜꯂꯨꯀꯣ ꯑꯗꯨꯒꯤ ꯅꯨꯃꯤꯠꯇꯣ ꯑꯗꯨ ꯏꯟꯖꯥꯡꯗꯤ ꯅꯪꯅ ꯊꯣꯡꯒꯗꯕꯅꯤꯀꯣ ꯅꯪꯒꯤ ꯅꯐꯨꯠ ꯌꯦꯡꯗꯣꯏꯅꯦ
ꯌꯦꯡꯊꯣꯛꯁꯦ ꯃꯔ ꯍꯣꯏ ꯑꯗꯨꯆꯦ ꯃꯌꯥꯝ ꯄꯨꯟꯅ ꯑꯃꯨꯛ ꯂꯩꯔꯀꯥꯟꯗ ꯑꯃꯨꯛ ꯈꯟꯅꯔꯁꯦ ꯑꯗꯨꯒ ꯁꯤ ꯊꯝꯃꯒꯦꯀꯣ
ꯍꯣꯏ ꯍꯣꯏ ꯐꯔꯦ ꯐꯔꯦ ꯐꯔꯦ ꯊꯝꯃꯣ